ꯑꯣ
ꯑꯣ ꯇꯥꯕ꯭ꯔꯥ ꯎꯝ
ꯆꯥꯛ ꯆꯥꯔꯔꯕꯣ
ꯑꯣ ꯆꯥꯔꯦ ꯅꯪꯗꯤ
ꯆꯔꯦ
ꯀꯩ ꯃꯊ ꯏꯟꯅꯣ
ꯉꯁꯤꯁꯦ ꯎꯇꯤ ꯆꯥꯏ
ꯑꯁ ꯍꯥꯎꯒꯗꯤ
ꯍꯥꯎꯋꯦ ꯎꯁꯣꯏꯒꯤ ꯎꯇꯤ
ꯑ ꯆꯟꯅ ꯇꯕ꯭ꯔꯥ
ꯑ ꯇꯧꯗꯦ ꯏꯆꯦꯅ ꯀꯣ
ꯑꯥ ꯀꯩꯗꯧꯔꯝꯃꯤꯅꯣ
ꯎ ꯑꯁꯤ ꯑꯉꯥꯡꯁꯤꯡꯁꯦ ꯁꯨꯝꯃꯒ ꯂꯩꯔꯤꯅꯤ ꯑꯁꯤꯒꯨꯝꯕ ꯐ꯭ꯔꯤ ꯃꯇꯝ ꯅꯠꯇ꯭ꯔꯗꯤ ꯌꯥꯗ꯭ꯔꯕ
ꯑꯣ ꯑꯉꯥꯡ ꯌꯥꯎꯕ꯭ꯔꯥ
ꯑꯉꯥꯡ ꯌꯥꯎꯈ꯭ꯔꯦ ꯍꯣꯏ
ꯎ ꯅꯨꯄꯥ ꯅꯨꯄꯤ
ꯅꯪꯗꯤ ꯀꯔꯤ ꯃꯊꯦꯜ ꯆꯥꯔꯒꯦ
ꯑꯩꯗꯤ ꯍꯧꯖꯤꯛ ꯍꯣꯁꯄꯤꯇꯥꯜꯗ ꯂꯩꯕꯅꯤꯅ ꯃꯤꯅ ꯑꯩꯈꯣꯏ ꯏꯃꯨꯡ ꯀꯣꯏꯅ ꯊꯤꯜꯂꯛꯄ ꯃꯪꯒꯟ ꯊꯣꯡꯕ ꯑꯃꯅꯦ ꯃꯪꯒꯟꯒ ꯁꯟꯁꯥ ꯑꯀꯪꯕꯗꯣ ꯑꯗꯨ ꯊꯣꯡꯕ ꯑꯃ ꯑꯗꯨꯒ ꯎ ꯊꯥꯡꯖꯤꯡ ꯃꯦꯠꯄ ꯑꯃ ꯑꯗ ꯀꯥꯡꯉꯧ ꯑꯃ
ꯍꯥꯎꯅꯤꯌꯦ ꯀꯔꯤ ꯀꯅꯥ ꯅꯥꯕ ꯂꯩꯕ꯭ꯔꯣ
ꯑꯩꯒꯤ ꯑꯪꯀꯜꯗꯣ
ꯎꯝ
ꯅꯥꯕ
ꯑꯣ
ꯎꯝ
ꯏꯆꯦ ꯀꯧꯒꯦꯔꯥ ꯀꯔꯤ ꯀꯧꯗꯣꯏꯅꯤ ꯑꯩꯗꯤ ꯊꯥꯔꯇꯤꯗꯤ ꯁꯨꯗ꯭ꯦ ꯁꯨꯗꯤ ꯁꯨꯒꯗꯧꯔꯦ
ꯑꯩꯁꯦ ꯊꯥꯔꯇꯤ ꯁꯦꯞꯇꯦꯝꯕꯔꯗ ꯆꯨꯒꯗꯕꯅꯦ ꯁꯦꯞꯇꯦꯝꯕꯔ ꯗꯦꯠꯇꯤꯟ
ꯑꯣ ꯑꯣ ꯑꯣ ꯑꯗꯨꯗꯤ ꯈꯤꯇꯪ ꯍꯜꯂꯦ ꯊꯥꯗ
ꯅꯤꯗꯒꯥꯎ ꯑꯔꯦ
ꯎꯝ
ꯑꯩꯈꯣꯏꯁꯦ ꯑꯗꯨꯝ ꯔꯤꯄꯤꯠ ꯀꯣꯜ ꯇꯧ ꯑꯩꯗꯤ ꯇꯧꯗ꯭ꯔꯦ
ꯀꯩꯒꯤꯅꯣ
ꯍꯥꯏꯗꯤ ꯅꯝꯕꯗ ꯎꯝ ꯄꯦꯁ ꯇꯧꯕ ꯍꯩꯇꯅꯦ ꯑꯩꯁꯤ ꯌꯥꯝ ꯄꯥꯏꯕ ꯍꯩꯇꯦꯅꯦ
ꯀꯔꯤ ꯍꯣꯁꯄꯤꯇꯥꯜꯗ ꯂꯩꯒꯦ
ꯆꯟꯗꯌꯦꯜꯒꯤ
ꯑꯣ ꯑꯣ ꯑꯣ ꯆꯥꯟꯗꯦꯜꯒꯨꯝꯗꯅꯤꯀꯣ ꯑꯗꯨꯗꯤ
ꯑꯩꯈꯣꯏꯗꯣ ꯏꯝꯐꯥꯜꯗ ꯄꯨꯈ꯭ꯔꯣ ꯄꯨꯕꯀꯣ ꯔꯥꯁꯃꯤ ꯖꯤꯁꯤꯒꯤ ꯔꯥꯁꯃꯤ ꯖꯤꯁꯤꯒꯤ ꯗꯦꯁꯨ ꯂꯩꯔꯝꯃꯦ ꯑꯗꯣ ꯗꯥꯛꯇꯔꯁꯤꯡꯅ ꯌꯥꯔꯣꯏ ꯌꯨꯝꯗ ꯄꯣꯊꯥꯍꯜꯂꯣ ꯍꯥꯏꯕ ꯑꯗꯨꯒ ꯄꯣꯊꯥꯍꯜꯂꯣ ꯍꯥꯏꯕ ꯀꯥꯟꯅꯤꯅ ꯑꯩꯈꯣꯏꯅꯗꯤ ꯋꯥꯈꯜꯗꯣ ꯅꯨꯡꯉꯥꯏꯇꯕ ꯗꯣꯛꯇꯔ ꯃꯐꯝ ꯑꯃꯗ ꯑꯗꯨꯝ ꯊꯝꯅꯤꯡꯕꯀꯣ ꯑꯗꯣ ꯍꯣꯁꯄꯤꯇꯥꯜꯇꯣꯞ ꯑꯇꯣꯞꯄꯗ ꯆꯪꯉꯁꯨ ꯌꯥꯗ꯭ꯔꯕ ꯃꯥꯁꯦ ꯉꯝꯃꯔꯣꯏ ꯑꯗꯨꯝ ꯍꯥꯏꯈ꯭ꯔꯕ ꯑꯗꯨꯒ ꯆꯥꯟꯗꯦꯜꯗ
ꯑꯣ ꯁꯤꯦꯔꯤꯌꯥꯁ ꯑꯣꯏꯔꯈ꯭ꯔꯕꯣꯏ ꯃꯥꯜꯂꯦꯀꯣ ꯑꯗꯨꯗꯤ ꯀꯔꯤꯅ ꯉꯝꯗꯕ꯭ꯔꯣ
ꯌꯨ ꯊꯛꯄꯒꯤꯅꯤꯅꯦ ꯂꯤꯚꯔ ꯀꯩꯅꯣ ꯑꯣꯏꯕꯒꯤꯅꯦ ꯁꯤꯔꯣꯁꯤꯁ ꯑꯣꯏꯕ
ꯅꯨꯡꯉꯥꯏꯇꯦꯍꯦ ꯅꯍꯥꯟꯁꯨ ꯑꯩꯈꯣꯏꯒꯤ ꯑꯁꯤ ꯎꯝ ꯃꯤ ꯑꯃ ꯑꯉꯥꯡꯅꯦ ꯅꯨꯄꯤꯁꯨ ꯊꯤꯗ꯭ꯣꯏ ꯃꯥꯗꯤꯀꯣ
ꯎꯝ
ꯑꯗꯨ ꯊꯛꯄꯗ ꯂꯣꯏꯅ ꯄꯣꯝꯃꯦꯕ
ꯑꯗꯨꯅꯦ ꯃꯣꯏꯁꯦ ꯌꯨ ꯊꯛꯀꯅꯨꯁꯨ ꯌꯥꯗꯦ ꯅꯥꯗ꯭ꯔꯤꯉꯩꯗ ꯁꯤ ꯅꯥꯔꯣꯏꯗꯕꯒꯤ ꯃꯥꯜꯂꯒ ꯑꯗꯨꯝ ꯀꯩꯅꯣ ꯇꯧꯕ ꯅꯥꯔꯀꯥꯟꯗꯗꯤ ꯃꯤ ꯂꯣꯏꯅ ꯋꯥꯈ꯭ꯔꯦ
ꯍꯣꯏ ꯃꯊꯟꯇ ꯋꯥꯗ꯭ꯔꯒꯀꯣ
ꯎꯝ ꯑꯩꯈꯣꯏꯁꯨ ꯇꯨꯝꯕ ꯆꯥꯕ ꯈꯪꯗ꯭ꯔꯦ
ꯎꯝ ꯇꯧ
ꯑꯩꯁꯨꯅꯦ ꯒꯣꯜ ꯇꯧꯕꯗꯣ ꯁꯪꯗ꯭ꯔꯕ ꯉꯔꯥꯡꯁꯨ ꯇꯧꯍꯧꯗ꯭ꯔꯦ ꯅꯍꯥꯟꯁꯨ ꯇꯧꯍꯧꯗ꯭ꯔꯦ ꯑꯗꯨ ꯉꯁꯤ ꯅꯨꯃꯤꯠꯇꯤ ꯑꯩꯈꯣꯏꯒꯤ ꯃꯤ ꯈꯔ ꯌꯥꯝ ꯂꯥꯛꯄꯀꯣ ꯑꯗꯨ ꯅꯨꯡꯊꯤꯤꯟꯗ ꯑꯩꯈꯣꯏ ꯑꯩꯉꯣꯟꯗ ꯔꯦꯁ ꯇꯧꯕ ꯍꯥꯏꯕ ꯑꯗꯨ ꯔꯦꯁ ꯇꯧꯕꯗ ꯄꯩꯁꯥ ꯇꯥꯅꯤꯡꯕꯅꯤꯅ
ꯑꯩꯅ ꯑ ꯀꯅꯥ ꯀꯅꯥ ꯐ꯭ꯔꯤ ꯑꯣꯏꯒꯦ ꯍꯥꯏꯕꯗꯤ ꯅꯨꯄꯤꯁꯦ ꯍꯦꯛꯇ ꯍꯦꯛꯇ ꯂꯩꯌꯦ ꯍꯥꯏꯅ ꯐ꯭ꯔꯤ ꯑꯣꯏꯌꯦ ꯍꯥꯏꯅ ꯈꯨꯝꯂꯛꯇꯕ
ꯑ
ꯅꯨꯄꯥ ꯈꯇ ꯑꯣꯏꯕꯌꯦꯣ ꯑꯗꯨꯁꯨ ꯑꯩꯈꯣꯏ ꯖꯥꯇꯤ ꯈꯛꯇ ꯑꯣꯏꯕꯅꯦꯕ
ꯑꯥ
ꯑꯩꯗꯤ ꯑꯁꯦꯡꯕꯗꯤ ꯅꯣꯛꯀꯅꯨ ꯌꯥꯝ ꯅꯣꯛꯀꯅꯨꯗꯤ ꯍꯥꯏꯕꯅꯦꯕꯀꯣ
ꯎꯝ
ꯑꯩꯗꯤ ꯅꯣꯛꯅꯤꯡꯕꯁꯤ ꯅꯣꯛꯅꯤꯡꯕꯁꯤ
ꯑꯩꯁꯨ ꯑꯗꯨꯝ ꯅꯣꯛꯑꯦ ꯋꯥꯔꯤ ꯁꯥꯔꯒꯅꯦ ꯑꯗꯨꯝ ꯅꯣꯛꯄꯅꯦ ꯑꯗꯣ ꯌꯥꯗꯤ ꯌꯥꯕꯧ ꯃꯥꯜꯂꯦ ꯑꯩꯒꯤꯁꯦ
ꯎꯝ ꯌꯥꯗꯤ ꯌꯥꯏꯦ ꯅꯣꯛꯄꯒꯨꯝꯕꯗꯤ ꯎꯝ ꯑꯄꯒꯨꯝꯕꯗꯤ ꯑꯗꯨꯝ ꯌꯥꯏꯑ ꯍꯥꯏꯌꯦꯕ
ꯎꯝ ꯑꯁ
ꯀꯨꯏ
ꯅꯣꯡꯃ ꯃꯅꯦ ꯅꯨꯄꯥ ꯑꯃ ꯊꯦꯡꯅꯩꯕꯀꯣ ꯅꯣꯏ ꯔꯣꯡꯃꯩꯅꯦꯕ ꯃꯥꯅꯅꯦ ꯐꯥꯒꯤ ꯇꯧꯔꯛꯄꯗꯨꯕꯨ ꯏꯕꯥꯅꯤꯁꯦ ꯌꯨꯡ ꯐꯥꯎꯕ ꯆꯤꯛ ꯈ꯭ꯔꯕꯅꯤꯅꯦ ꯅꯨꯡ ꯃꯥ ꯅꯨꯡꯒꯤ ꯀꯔꯤ ꯀꯥꯏꯗꯅꯣ ꯐꯥꯒꯤ ꯌꯥꯝ ꯍꯩꯕꯗꯣ ꯑꯩꯈꯣꯏ ꯑꯅꯦ ꯅꯣꯡꯃꯥꯟ ꯒꯤ ꯑꯩꯗꯤ ꯁꯤꯈꯤꯗꯧꯔꯦ ꯑꯩꯁꯦ ꯊꯕꯛ ꯍꯜꯂꯛꯄꯅꯦꯕ ꯊꯕꯛ ꯍꯜꯂꯛꯂꯒ ꯎ ꯐꯣꯟ ꯉꯥꯡꯅꯕꯅꯦꯕ ꯉꯥꯡꯅꯔꯒ ꯀꯔꯤ ꯀꯔꯤꯕꯨ ꯉꯥꯡꯂꯒꯔꯥ ꯈꯪꯗꯦ ꯈꯪ ꯑꯗꯨꯝꯣꯛ ꯅꯣꯛꯄꯤꯈ꯭ꯔꯕꯅꯦꯕ ꯅꯣꯛ ꯃꯟꯕꯒꯤꯀꯣ ꯁꯤꯒꯗꯧꯔꯕꯅꯦ
ꯀꯔꯤ ꯖꯥꯇꯤꯅꯣ ꯏꯆꯦꯗꯤ
ꯆꯣꯊꯦ ꯏꯆꯦ ꯀꯧꯔꯛꯀꯅꯨ ꯏꯕꯥꯟꯅꯤ ꯂꯤꯡꯒꯥ ꯑꯣꯏꯈ꯭ꯔꯕꯅꯦ ꯍꯧꯖꯤꯛꯇꯤ
ꯎꯝ ꯆꯟꯗꯦꯜꯔꯣꯝꯗ ꯂꯩꯕꯅꯦꯕ
ꯎꯝ ꯆꯥꯟꯗꯦꯜꯔꯣꯝꯗ ꯂꯩꯕ ꯑꯗꯣ ꯑꯩ ꯅꯍꯥꯟ ꯂꯥꯛꯄꯅꯦ ꯏꯝꯐꯥꯜꯗ ꯂꯩꯕꯅꯦ
ꯎꯝ ꯑꯩꯁꯨ ꯊꯥꯏꯅ ꯎꯝ ꯆꯥꯟꯗꯦꯜꯔꯣꯝꯗꯒꯤꯀꯣ ꯖꯐꯧꯗꯒꯤꯀꯣ
ꯑꯣ
ꯎꯝ ꯑꯁꯤ ꯗꯨꯀꯥꯟꯗ ꯄꯥꯔ ꯇꯥꯏꯝ ꯑꯣꯏꯅ ꯌꯥꯎꯔꯝꯃꯦ ꯂꯩꯁꯥꯔꯤꯉꯩꯗꯅꯤꯗ ꯀꯨꯏꯅ ꯌꯥꯎꯔꯝꯃꯤ ꯆꯍꯤ ꯇꯔꯦꯠꯀꯨꯝꯕ ꯌꯥꯎꯔꯝꯃꯦ
ꯑꯁ ꯌꯥꯝ ꯀꯨꯏꯔꯤꯅꯤꯀꯣ ꯑꯗꯨꯗꯤ ꯅꯪ ꯑꯌꯥꯝꯕ ꯈꯪꯂꯝꯒꯅꯤ ꯑꯩꯈꯣꯏ ꯆꯥꯟꯗꯦꯜꯒꯤ ꯀꯩꯅꯣꯈꯣꯏꯗꯤ
ꯌꯥꯝꯗꯤ ꯈꯪꯗꯦ ꯇꯣ ꯎꯝ ꯑꯗꯨꯝ ꯈꯔ ꯑꯗꯨꯝ ꯃꯣꯏꯒꯤ ꯈꯔ ꯈꯔ ꯑꯗꯨꯝ ꯆꯠꯅꯕꯗꯤꯀꯣ ꯃꯣꯏꯅ ꯑꯗꯨꯝ ꯇꯥꯛꯄꯤꯑꯕ ꯆꯠꯇꯦ ꯁꯨꯡꯆꯠ ꯆꯠꯇ꯭ꯔꯦ ꯑꯩ ꯆꯟꯗꯦꯜ
ꯎꯝ ꯑꯁꯤꯗ ꯂꯩꯔꯤꯉꯩꯗ ꯈꯔ ꯀꯣꯏꯒꯦ ꯍꯥꯏꯗꯤ ꯆꯠ ꯈꯪꯅꯉꯥꯏꯒꯤ
ꯎꯝ ꯈꯪꯗꯦꯗ ꯎꯝ ꯆꯠꯁꯦꯁꯨꯨ ꯍꯥꯏꯌꯦ ꯃꯣꯏꯗꯨꯒꯣ ꯃꯣꯏꯗꯣ ꯑꯁ ꯃꯁꯥꯛꯁꯨ ꯈꯪꯍꯟꯕꯁꯨ ꯌꯥꯏ ꯅꯣꯏꯁꯨ ꯖꯐꯧ ꯍꯥꯏꯔꯗꯤꯀꯣ
ꯎꯝ ꯆꯐꯧ ꯕꯖꯥꯔ ꯍꯣꯏ ꯑꯗꯨꯝ
ꯕꯖꯥꯔꯗ ꯑꯣꯏꯔꯝꯃꯣꯏ ꯑꯗꯨ ꯑꯁꯤ ꯏꯝꯐꯥꯜꯗ ꯊꯥꯏꯅ ꯕꯇꯔꯐ꯭ꯂꯥꯏꯒ ꯂꯩꯔꯝꯕꯗꯣ ꯈꯪꯕ꯭ꯔꯥ
ꯈꯪꯗꯅꯦ ꯕꯇꯔꯐ꯭ꯂꯥꯏ
ꯕꯇꯔꯐ꯭ꯂꯥꯏ ꯁꯣꯔꯨꯝ ꯑꯃ ꯊꯥꯏꯅ ꯂꯩꯔꯝꯕꯅꯤ ꯍꯧꯖꯤꯛꯇꯤ ꯇꯣꯛꯈ꯭ꯔꯦ ꯍꯥꯏ
ꯎꯝ ꯑꯩ ꯏꯝꯐꯥꯜ ꯂꯥꯛꯄꯗꯤ ꯀꯩꯅꯣꯗꯤ ꯀꯨꯏꯗꯤ ꯀꯨꯏꯗ꯭ꯕꯅꯤ ꯐꯥꯏꯚ ꯌꯥꯔꯁ ꯀꯨꯝꯕ ꯈꯛꯇ ꯑꯣꯏꯔꯝꯈꯤꯅꯤ
ꯑꯣ
ꯑꯩ ꯂꯥꯏꯔꯤꯛ ꯏꯁꯇꯗꯤ ꯇꯧꯕꯁꯨ ꯁꯤ ꯑꯩꯈꯣꯏ ꯃꯅꯥꯛꯇ ꯑꯗꯨꯝ ꯇꯧꯋꯦꯕꯀꯣ ꯑꯗꯨꯒꯤ
ꯎꯝ ꯀꯩꯅꯣ ꯑꯥ ꯀꯩꯅꯣꯁꯨ ꯑꯥ ꯐꯣꯇꯣꯒ꯭ꯔꯥꯐꯔ ꯃꯣꯏꯒꯤ ꯏꯃꯨꯡ ꯊꯣꯛꯄ ꯐꯣꯇꯣꯒ꯭ꯔꯥꯐꯔ ꯑꯃꯁꯨ ꯂꯩꯕꯅꯦ ꯔꯥꯁꯤꯉꯝ ꯃꯨꯔꯒꯨ ꯍꯥꯏꯅ
ꯑꯣ
ꯃꯣꯏ ꯃꯁꯛꯇꯣ ꯊꯤꯉꯥꯝꯒꯦꯔꯥ ꯀꯣ ꯑꯩꯒꯤ ꯏꯆꯥ ꯅꯨꯄꯥꯁꯤꯀꯣ ꯌꯥꯝꯅꯀꯣ ꯂꯥꯡꯒꯅꯨ ꯍꯥꯏꯕꯁꯦ ꯁꯨꯡꯌꯥ ꯌꯥꯗꯦ ꯃꯥ ꯗꯤꯁꯇ꯭ꯔꯕ ꯌꯥꯝ ꯍꯦꯛ ꯇꯧꯋꯦꯕ ꯃꯣꯏ ꯇꯨꯝꯃꯣ ꯍꯥꯏꯔꯒ ꯇꯨꯝꯃꯣ ꯍꯥꯏꯔꯒꯥ ꯁꯨꯛꯇꯨꯨꯝ ꯇꯨꯝꯗꯥꯕ ꯃꯅꯥꯎ ꯅꯨꯄꯥꯗꯤ ꯇꯨꯝꯈ꯭ꯔꯦ
ꯑꯥ
ꯅꯨꯡꯁꯥ ꯍꯥꯏꯒꯠꯂꯛꯇꯔꯤꯉꯩ ꯇꯣꯛꯂꯥꯁꯤꯔꯥ ꯁꯤꯡꯒꯥꯜ ꯔꯥꯅꯤꯀꯣ ꯅꯪ ꯁꯤꯡꯒꯜꯅꯤꯀꯣ
ꯑꯩꯁꯦ ꯁꯤꯡꯒꯜꯃꯛꯇꯤ ꯅꯠꯇꯦ ꯗꯤꯚꯣꯔꯁ ꯑꯣꯏꯅ ꯂꯩꯕ ꯑꯥ
ꯑꯉꯥꯡ ꯌꯥꯎꯗꯥꯕ
ꯎꯝ ꯌꯥꯎꯋꯦ
ꯀꯔꯤꯒꯤꯅꯣ
ꯄ꯭ꯔꯣꯕꯂꯦꯝ ꯈꯔ ꯊꯣꯛꯄꯀꯣ ꯐꯦꯃꯤꯂꯤ
ꯎꯝ ꯑꯣꯝ ꯆꯥꯟꯅꯗ꯭ꯔꯥꯗꯤ ꯀꯔꯤ ꯎꯄꯥꯏ ꯂꯩꯀꯣ
ꯎꯝ
ꯑꯩꯒꯤ ꯅꯨꯄꯥꯒꯥ ꯏꯕꯥꯅꯤꯁꯨ ꯌꯥꯝ ꯈꯠꯅꯒꯟꯕꯅꯦ ꯑꯉꯥꯡ ꯑꯉꯥꯡ ꯍꯥꯏꯁꯤꯔꯥ ꯀꯔꯤ ꯍꯥꯏꯁꯤꯔꯥ ꯏꯕꯥꯅꯤꯁꯦ ꯌꯥꯝ ꯐꯤꯡꯕ ꯑꯩꯁꯨ ꯌꯥꯝ ꯐꯤꯡꯕ ꯃꯥꯁꯨ ꯌꯥꯝ ꯐꯤꯡꯕ
ꯑꯗꯨꯅꯦ ꯑꯈꯣꯏꯁꯨ ꯇꯧꯔꯤꯗꯣ
ꯎꯝ ꯑꯗꯨꯕꯨ ꯑꯩꯈꯣꯏꯗꯤ ꯐꯤꯉꯦ ꯍꯥꯏꯔꯁꯨ ꯃꯣꯏꯒꯤ ꯇꯧꯐꯝ ꯊꯣꯛꯄꯗꯤ ꯑꯗꯨꯝ ꯊꯕꯛ ꯕꯨ ꯑꯣꯏꯔꯣ ꯑꯉꯥꯡꯕꯨ ꯑꯣꯏꯔꯣ ꯌꯥꯝ ꯑꯗꯨꯝ ꯃꯣꯏꯕꯨ ꯋꯥꯠꯇꯅꯤꯉꯥꯏ ꯃꯣꯏꯕꯨ ꯁꯨꯍꯟꯗꯥꯅꯤꯡꯉꯥꯏ ꯃꯣꯏ ꯊꯕꯛ ꯋꯥꯅ ꯂꯥꯛꯄꯗꯣ ꯃꯣꯏꯕꯨ ꯑꯗꯨ ꯈꯟꯕꯤꯔꯒꯥ ꯇꯧꯕ ꯃꯥꯗꯥ ꯑꯣ ꯑꯗꯨꯒꯨꯝꯕ ꯅꯠꯇꯦ ꯀꯥꯗꯥꯥꯏꯗꯒꯤ ꯏꯆꯥ ꯂꯧꯕ ꯐꯪꯉꯣꯏꯗꯥꯕꯁꯦ ꯊꯤꯔꯒꯥ ꯀꯣꯏꯕ ꯆꯠꯀꯦ ꯈꯣꯏꯗꯣ ꯃꯥꯁꯦ ꯃꯥꯒꯤ ꯋꯥꯈꯜꯗꯥ ꯀꯩꯅꯣꯃꯥ ꯂꯩꯔꯤꯌꯦ ꯄꯥꯈꯪꯒꯨꯝ ꯂꯩꯔꯤꯌꯦ ꯃꯥꯁꯦ ꯃꯆꯥ ꯑꯍꯨꯝ ꯁꯨꯔꯥꯁꯨ
ꯎꯝ
ꯑꯗꯨꯒꯤ ꯃꯔꯛ ꯃꯔꯛꯇꯨꯗꯥ ꯏꯕꯥꯅꯤ ꯑꯗꯨꯗꯥꯒꯤꯅꯤ ꯍꯦꯛꯇꯥ ꯍꯧꯅꯕꯁꯦ ꯍꯦ
ꯇꯦꯟꯁꯟ ꯑꯗꯨꯝ ꯑꯣꯏ ꯑꯣꯏꯈ꯭ꯔꯕꯅꯦ
ꯎꯝ ꯌꯥꯗꯦ ꯏꯕꯥꯅꯤ ꯑꯩꯁꯨꯀꯣ ꯌꯥꯗꯦ ꯍꯥꯏꯔꯗꯤ ꯍꯦꯛꯇꯥ ꯍꯧꯋꯦꯕ ꯑꯩꯅ ꯉꯥꯡꯕꯗꯣ ꯄꯦꯟꯗꯔꯤꯐꯥꯎ ꯀꯧꯒꯦ ꯍꯥꯏꯕꯗꯣ
ꯎꯝ ꯑꯩꯁꯨ ꯆꯩ ꯌꯥꯝ ꯆꯥꯕꯅꯦ ꯑꯗꯨꯕꯨ ꯀꯔꯤ ꯆꯦꯟꯗꯥꯕꯅꯦ ꯏꯅꯦꯝꯕꯣꯛꯅ ꯍꯥꯏꯕꯅꯦ ꯅꯪ ꯀꯩꯒꯤꯅꯣ ꯐꯨꯔꯒꯥ ꯑꯗꯨ ꯌꯥꯝ ꯐꯨꯔꯒꯥ ꯅꯪ ꯁꯤꯈ꯭ꯔꯅꯤ ꯆꯦꯜꯂꯨ ꯆꯦꯜꯂꯣ ꯍꯥꯏ ꯑꯦ ꯑꯩꯗꯤ ꯀꯔꯤ ꯇꯧꯕ ꯏꯆꯦ ꯑꯩ ꯃꯥꯒꯤ ꯃꯈꯨꯠꯇꯥ ꯁꯤꯕ ꯉꯝꯂꯗꯤ ꯑꯩꯗꯤ ꯌꯥꯝ ꯐꯔꯕꯅꯤ ꯕꯣꯔ ꯐꯪꯈ꯭ꯔꯕꯅꯦꯕ
ꯎꯝ
ꯑꯗꯣ ꯑꯩꯈꯣꯏꯒꯤ ꯕ꯭ꯔꯥꯗꯔ ꯈꯣꯏ ꯑꯩꯈꯣꯏꯒꯤ ꯐꯦꯃꯤꯂꯤ ꯈꯣꯏꯅ ꯌꯥꯗꯕꯀꯣ
ꯎꯝ
ꯑꯗꯨꯃꯥꯏꯅ ꯇꯧꯔꯗꯤ ꯅꯪ ꯌꯥꯔꯣꯏ ꯍꯥꯏꯔꯒ ꯃꯣꯏꯅ ꯇꯧꯕꯅꯦꯕ
ꯎꯝ ꯑꯈꯣꯏ ꯅꯨꯄꯥꯗꯤ ꯕꯥꯏꯌꯣꯂꯦꯟꯁꯄꯨꯗꯤ ꯇꯧꯗꯤ ꯇꯧꯗꯦ ꯍꯧꯖꯤꯛ ꯐꯥꯎꯗꯤ
ꯎꯝ ꯑꯗꯨꯗꯤ ꯌꯥꯝꯅ ꯀꯩꯅꯣ ꯇꯧꯋꯦ ꯎꯝ
ꯎꯝ
ꯍꯈꯤꯦꯛꯇꯪ ꯀꯩꯅꯣ ꯇꯧꯕꯒ ꯑꯗꯨꯝ ꯈꯨꯠ ꯌꯥꯎꯕꯗ
ꯎꯝ
ꯎꯝ
ꯏꯅꯦ ꯑꯃꯈ ꯕꯤꯁꯦꯝꯄꯨꯔ ꯕꯤꯁꯦꯟꯄꯨꯔ ꯔꯣꯝꯗ ꯆꯠꯊꯦꯛꯒꯤ ꯎ ꯂꯝꯝ ꯂꯩꯏꯀ ꯃꯥꯀ
ꯑꯝ ꯎꯝ
ꯑꯕꯥꯨꯅ ꯄꯥꯗꯅꯦ ꯃꯥꯁꯨ ꯀꯦꯟꯁꯔ ꯕ꯭ꯔꯦꯁ ꯀꯦꯟꯁꯔ ꯅꯥꯔꯒ ꯁꯤꯈ꯭ꯔꯦ ꯅꯨꯡꯁꯤꯑꯦ
ꯑꯣ ꯅꯨꯄꯤꯒꯤꯗꯤ ꯌꯥꯝ ꯗꯦꯟꯖꯔꯅꯦ
ꯎꯝ
ꯎ ꯋꯥ
ꯑꯅꯤꯃꯛꯅꯦ ꯑꯗꯨꯁꯨ ꯃꯥꯒꯤ ꯕ꯭ꯔꯦꯁꯇꯨꯀꯣ ꯑꯃ ꯍꯥꯟꯅ ꯂꯧꯊꯣꯛꯑꯒ ꯐꯔꯦ ꯍꯥꯏꯅ ꯂꯩꯔꯒ ꯑꯃꯨꯛ ꯑꯃꯔꯣꯝꯗꯁꯨ ꯑꯃꯨꯛ ꯇꯧꯕꯀꯣ
ꯎꯝ
ꯃꯆꯥꯁꯤꯡꯁꯨ ꯍꯧꯖꯤꯛ ꯂꯣꯏꯟ ꯄꯥꯈꯪ ꯂꯩꯁꯥꯕꯤ ꯂꯣꯏꯅ ꯑꯩꯈꯣꯏꯗꯒꯤ ꯍꯟꯕꯁꯨ ꯂꯩꯔꯦ
ꯎꯝ ꯅꯨꯡꯁꯤꯌꯦ ꯅꯨꯄꯤꯒꯤ ꯄꯨꯟꯁꯤꯁꯦ
ꯎꯝ ꯑꯗꯨꯒ ꯃꯃꯥ ꯍꯧꯖꯤꯛ ꯏꯅꯦꯗꯣ ꯑꯩꯕꯨ ꯑꯁ ꯃꯆꯥꯅꯨꯄꯥ ꯑꯍꯟ ꯌꯥꯝ ꯄꯥꯝꯕ ꯈꯪꯕ꯭ꯔꯥ
ꯎꯝ
ꯑꯗꯨꯒ ꯑꯩꯅ ꯑꯩꯅꯗꯤ ꯑꯉꯥꯡ ꯑꯣꯏꯔꯤꯕ ꯑꯗꯨꯗꯗꯤ ꯑꯗꯨꯒꯨꯝꯕꯗꯨ ꯈꯟꯗꯦꯕ ꯑꯗꯨꯒ ꯃꯥꯕꯨ ꯃꯥꯁꯦ ꯑꯣ ꯑ ꯅꯥꯔ ꯂꯩꯕ ꯃꯇꯝꯗ ꯃꯥꯕꯨ ꯂꯧꯌꯣꯀꯣ ꯍꯥꯏꯅ ꯍꯥꯏꯌꯦ
ꯍꯨꯝ
ꯑꯩ ꯆꯣꯊꯦꯗ ꯄꯥꯟꯅꯤꯉꯥꯏ ꯈꯖꯤꯛꯇꯪ ꯉꯥꯏꯔꯦꯍꯦ
ꯄꯥꯜꯂꯝꯒꯦ ꯍꯥꯏꯗꯦ
ꯑꯗꯣ ꯑꯩ ꯑꯉꯥꯡ ꯌꯥꯝ ꯑꯣꯏꯔꯤꯌꯦ ꯑꯗꯨ ꯃꯇꯝꯗꯗꯤ
ꯅꯨꯄꯤꯒ ꯅꯨꯄꯤꯒ ꯋꯥꯔꯤ ꯁꯥꯟꯅꯕꯁꯤꯅꯗꯤ ꯈꯔꯗꯤ ꯅꯨꯡꯉꯥꯏꯕꯅꯦ
ꯍꯣꯏ ꯋꯥꯔꯤꯗꯣ ꯂꯩꯌꯦ ꯍꯥꯏꯕ
ꯑ ꯅꯨꯄꯥꯒ ꯁꯥꯟꯅꯕꯗꯤꯀꯣ ꯈꯔ ꯈꯦꯕꯒ ꯂꯥꯡꯕꯒ ꯑꯗꯨꯝ ꯇꯧꯋꯦꯕꯀꯣ ꯀꯥꯔꯟ ꯌꯥꯝ ꯇꯥꯕ ꯌꯥꯎꯋꯦꯕ
ꯑꯗꯨꯅꯦ ꯅꯨꯄꯥ ꯀꯩꯅꯣ ꯑꯃ ꯑꯩꯅ ꯌꯥꯝ ꯅꯣꯛꯅꯤꯡꯉꯦ ꯑꯩꯈꯣꯏ ꯖꯥꯇꯤꯅꯦ ꯏꯕꯣꯛꯇ ꯊꯥꯔꯤꯉꯩ ꯋꯥꯁꯨ ꯃꯊꯟ ꯇꯪ ꯉꯥꯡꯕ ꯍꯩꯕ ꯍꯥꯏꯔꯦꯗꯣ ꯑꯗꯨꯒ ꯑꯩ ꯌꯥꯝ ꯅꯣꯛꯅꯤꯡꯕ ꯑꯗꯨ ꯅꯨꯄꯥꯗꯣ ꯉꯔꯥꯡ ꯑꯩꯒꯤ ꯍꯁꯕꯦꯟꯒ ꯃꯕꯥꯟꯅꯤꯁꯨ ꯉꯥꯡꯅꯩꯕ ꯑꯩꯒꯤ ꯍꯁꯕꯦꯟꯗꯨ ꯈꯪ ꯃꯥꯗꯤ ꯂꯣꯏꯔꯦ ꯃꯥꯗꯤ ꯄꯨꯔꯥ ꯂꯣꯏꯔꯦ ꯉꯥꯎꯔꯦ ꯁꯤꯗ ꯑꯗꯨꯒꯀꯣ ꯃꯥꯗꯤ ꯎꯝ ꯃꯥꯒꯤ ꯇꯦꯛꯅꯤꯁꯨ ꯂꯣꯏꯅ ꯂꯣꯏꯈ꯭ꯔꯦ ꯍꯥꯏꯕ